ꯍꯜꯂꯣ ꯇꯥꯏ ꯇꯥꯏ ꯕꯣꯜꯁꯦ ꯅꯨꯡꯉꯥꯏꯗꯧꯕ ꯃꯥꯜꯂꯦꯅꯦ
ꯍꯥꯥ
ꯅꯦꯠꯋ꯭ꯔꯥꯛꯁꯦ ꯅꯨꯡꯉꯥꯏꯇꯕ ꯃꯥꯜꯂꯦꯕ
ꯑꯣ ꯈꯪꯗꯦꯅꯦ ꯍꯨꯖꯤꯛꯇꯤ ꯑꯩꯒꯤꯃꯨꯛ ꯇꯥꯕ꯭ꯔꯥ ꯑꯩꯒꯤ ꯃꯈꯣꯟꯗꯤ
ꯑꯁ ꯍꯧꯖꯤꯛꯇꯤ ꯐꯖꯅ ꯇꯥꯔꯦ
ꯑꯣ ꯑꯣ ꯑꯩꯁꯨ ꯇꯥꯏꯌꯦ
ꯇꯨꯝꯒꯦ ꯍꯥꯏꯅ ꯇꯧꯕ꯭ꯔꯥ ꯅꯪꯁꯨ
ꯍꯦ ꯀꯩꯍꯥꯏꯕ
ꯇꯨꯝꯒꯦ ꯇꯨꯝꯒꯦꯅ ꯇꯧꯔꯝꯕ꯭ꯔꯣ
ꯑ ꯇꯗ ꯑꯁ ꯍꯧꯖꯤꯛ ꯇꯨꯝꯃꯒꯦ ꯑꯩ ꯀꯣꯛ ꯉꯥꯎꯋꯦ ꯑꯗꯨꯒꯤ ꯇꯨꯝꯃꯔꯣꯏ
ꯅꯥꯏꯠ ꯗ꯭ꯌꯨꯇꯤꯁꯨ ꯂꯩꯕ꯭ꯔꯥ
ꯑꯩꯈꯣꯏꯗꯤ ꯅꯥꯏꯠ ꯗ꯭ꯌꯨꯇꯤ ꯄꯤꯗꯦ ꯅꯥꯏꯠ ꯗ꯭ꯌꯨꯇꯤ ꯇꯧꯅꯤꯡꯗꯦ
ꯎꯝ
ꯅꯥꯏꯠ ꯗ꯭ꯌꯨꯇꯤ ꯇꯧꯑꯣꯅꯗꯤ ꯍꯥꯏꯔꯕꯅꯤ ꯔꯤꯁꯇꯔ ꯄꯤꯒꯦ ꯁꯦꯝꯒꯦꯅꯦ ꯍꯥꯏꯕꯅꯤ ꯑꯗꯨꯕꯨ ꯑꯩꯈꯣꯏꯅ ꯔꯤꯀ꯭ꯋꯦꯁꯇ ꯇꯧꯕ ꯀꯣ
ꯎꯝ
ꯅꯥꯏꯠ ꯗ꯭ꯌꯨꯇꯤ ꯃꯛꯇꯤ ꯉꯥꯏꯈꯣꯅ ꯍꯥꯏꯕ
ꯎꯝ ꯍꯥꯏꯕꯗꯤꯀꯣ ꯑꯩꯈꯣꯏꯒꯤ ꯃꯞ ꯐꯝꯗꯣ ꯑꯈꯣꯏꯒꯤ ꯗꯤꯄꯥ꯭ꯔꯠꯃꯦꯟꯒꯤ ꯃꯐꯝꯒꯤ ꯃꯅꯥꯛꯇ ꯀꯣ
ꯎꯝ
ꯎꯝ ꯅꯨꯄꯥ ꯑꯃ ꯁꯤꯔꯝꯕꯅꯦ ꯁꯨꯁꯥꯏꯗ ꯇꯧꯔꯒ
ꯑꯩꯁ ꯁꯤ ꯃꯇꯥꯡ ꯌꯥꯎꯔꯗꯤ ꯑꯩꯗꯤ ꯇꯣꯛꯑꯦ
ꯊꯦꯡꯕ ꯑꯗꯨꯒ ꯑꯩꯈꯣꯏꯒꯤ ꯁꯤꯅꯤꯌꯔꯁꯤꯡ ꯑꯩꯈꯣꯏꯒꯤ ꯀꯩꯅꯣꯅꯁꯨ ꯃꯣꯏꯅꯁꯨ ꯅꯥꯏꯠ ꯗ꯭ꯌꯨꯇꯤ ꯎꯝ ꯂꯩꯗꯤ ꯃꯣꯏ ꯑꯗꯨꯔꯣꯝ ꯂꯣꯝꯗ ꯑꯗꯨꯝ ꯍꯣꯏ ꯀꯔꯤꯁꯨꯗꯤ ꯇꯧꯗꯦ ꯍꯥꯏꯌꯦ
ꯎꯝ
ꯑ ꯑꯗꯨꯝ ꯇ ꯆꯠ ꯇꯦꯅ ꯍꯥꯏꯌꯦ ꯃꯣꯏꯁꯨ ꯆꯠꯄꯗꯣ ꯍꯣꯏ ꯀꯩꯁꯨꯗꯤ ꯇꯧꯗꯦꯗꯣ ꯍꯪꯉꯣꯏꯌꯦ ꯍꯥꯏꯕ ꯃꯣꯏꯁꯨ ꯀꯣ
ꯎꯝ ꯔꯝ ꯔꯨꯝ ꯃꯅꯨꯡꯗ ꯂꯩꯔꯒ ꯅꯥꯏꯠ ꯗ꯭ꯌꯨꯇꯤ ꯇꯧꯗ꯭ꯔ ꯀꯩꯝ ꯑꯀꯥꯏꯕ ꯑꯣꯏꯔꯝ ꯑꯣꯏꯔꯝꯗꯦꯅ
ꯍꯣꯏ ꯑꯗꯣ ꯑꯈꯣꯏ ꯆꯠꯄꯗꯣ ꯑꯈꯣꯏ ꯌꯨꯝꯐꯝ ꯀꯥꯈꯠ ꯑꯗꯣ ꯔꯨꯝꯗꯣ ꯗꯨꯨꯝ ꯀꯥꯈꯠꯂꯛꯑꯦꯕ
ꯑꯣ
ꯑꯗꯨꯗꯤ ꯈꯔ ꯆꯦꯛꯁꯤꯟꯕ ꯇꯥꯏꯀꯣ
ꯍꯣꯏ ꯀꯔꯤꯁꯨꯗꯤ ꯇꯧꯗꯦ ꯍꯥꯏ ꯂꯥꯁ ꯏꯌꯥꯔ ꯑꯣꯛꯇꯣꯕꯔ ꯁꯨꯋꯥꯏꯗꯅꯦ
ꯎꯝ ꯅꯣꯏ ꯅꯨꯄꯤ ꯈꯛꯇꯔ ꯅꯨꯄꯥꯁꯨ ꯌꯥꯎꯕ꯭ꯔꯥ
ꯅꯨꯄꯥꯁꯨ ꯌꯥꯎꯋꯦ
ꯎꯝ
ꯄꯥ ꯌꯥꯎꯔꯗꯤ ꯈꯔ ꯅꯨꯡꯉꯥꯏꯌꯦ ꯅꯥꯏꯠ ꯗ꯭ꯌꯨꯇꯤꯗꯨꯒꯣ ꯈꯔ ꯀꯤꯗꯦꯕ ꯍꯥꯏꯕꯨꯗꯤ ꯂꯩꯅ
ꯍꯥꯥ
ꯀꯤꯗꯦꯕ ꯀꯤꯕ ꯈꯣꯠꯄ ꯀꯩꯀꯥꯗꯤ ꯇꯧꯗꯦꯕ
ꯅꯣꯏ ꯇꯝꯃꯤꯟꯅꯕ ꯈꯛꯇ ꯑꯣꯏꯔꯝꯅꯤꯅꯦ ꯑꯗꯨꯗꯤ ꯏꯟꯇ꯭ꯔꯟ ꯊꯥꯕꯁꯦ ꯏꯟꯇ꯭ꯔꯟ ꯊꯥꯕꯁꯦ ꯑꯇꯣꯞ ꯑꯇꯣꯞꯄ ꯃꯐꯝꯗꯒꯤꯁꯨ ꯊꯥꯔꯛꯄ꯭ꯔꯥ
ꯍꯣꯏ ꯊꯥꯔꯛꯑꯦ ꯗꯨꯝ
ꯑꯣ ꯑꯩꯅ ꯍꯥꯏꯗꯤ ꯑꯩꯈꯣꯏꯅ ꯃꯦꯇ꯭ꯔꯤꯛꯀꯨꯝꯕ ꯄꯥꯁ ꯇꯧꯔꯀꯥꯟꯗ ꯑꯇꯣꯞꯄ ꯁ꯭ꯀꯨꯜꯗ ꯆꯠꯄꯗꯣ ꯁ꯭ꯀꯨꯜ ꯇꯣꯉꯥꯟ ꯇꯣꯉꯥꯟꯅ ꯊꯥꯔꯛꯄꯗꯨ ꯁꯨꯃꯥꯏꯅ ꯂꯥꯛꯄ꯭ꯔꯥ ꯍꯥꯏꯕꯅꯤ ꯑꯠꯆꯥ ꯑꯠꯆꯥ ꯑꯗꯨꯗꯤ ꯃꯔꯨꯞ ꯑꯃꯨꯛꯀꯣ ꯂꯣꯏ ꯃꯔꯨꯞ ꯃꯄꯥꯡ ꯑꯃꯨꯛꯀ ꯁꯦꯝꯕꯁꯦ ꯃꯊꯧ ꯇꯥꯏꯌꯦꯀꯣ
ꯎꯝ ꯇꯥꯕꯅꯦ
ꯎꯝ
ꯑꯁ ꯌꯥꯝꯅ ꯈꯪꯗꯦꯗ ꯌꯥꯝ ꯇꯥꯎꯗꯕ ꯑꯦ ꯀꯩꯅꯣꯝꯃ ꯈꯪꯗꯦ ꯃꯔꯣꯏ ꯃꯔꯥꯡ ꯌꯥꯝ ꯂꯩꯕꯅꯤ ꯒ꯭ꯌꯥꯟ ꯇꯥꯗꯦ ꯑꯩꯁꯨ ꯍꯥꯏꯕ ꯀꯃꯥꯏꯅ ꯍꯥꯏꯒꯗꯕ꯭ꯔꯥ
ꯎꯝ
ꯊꯕꯛ ꯁꯨꯐꯝꯐꯝ ꯐꯝꯅꯤ ꯗꯨꯝ ꯑꯩꯈꯣꯏꯒꯤ ꯁꯥꯔ ꯈꯣꯏ ꯑꯩꯈꯣꯏꯒꯤ ꯍꯦꯠ ꯑꯣꯐ ꯗꯤꯄꯥꯔꯠꯃꯦꯟꯈꯣꯏꯁꯨ ꯑꯗꯨꯝ ꯋꯥ ꯉꯥꯡꯕ ꯅꯨꯡꯉꯥꯏꯕ ꯏꯟꯆꯥꯔꯖ ꯈꯣꯏꯗꯣꯀꯣ ꯑꯗꯨꯝ ꯅꯨꯡꯉꯥꯏꯗꯤ ꯅꯨꯡꯉꯥꯏꯌꯦ ꯑꯗꯨꯝ ꯅꯨꯡꯉꯥꯏꯗ ꯂꯣꯏꯅꯃꯛ ꯇꯨꯝ ꯈꯣꯏꯒꯤ ꯗꯣꯛꯇꯔꯁꯤꯡꯁꯨ ꯑꯗꯨꯝ ꯐ꯭ꯔꯤ ꯑꯦꯟ ꯐ꯭ꯔꯦꯡ ꯇꯧꯔꯒ ꯀꯣ
ꯎꯝ
ꯑꯗꯨꯝ ꯋꯥ ꯉꯥꯡꯕ ꯀꯩꯀꯥꯗꯣ ꯏꯒꯣ ꯀꯩꯀꯥ ꯂꯩꯇꯦꯕ ꯑꯗꯨꯒꯤꯗꯨ ꯫ ꯎꯝ ꯅꯨꯡꯉꯥꯏ ꯗꯨꯨꯝ ꯕ꯭ꯔꯦꯛ ꯂꯩꯔꯗꯤ ꯕ꯭ꯔꯦꯛ ꯒꯨꯝꯕ ꯂꯩꯔꯗꯤ ꯃꯤ ꯂꯣꯏꯅꯃꯛ ꯀꯦꯐꯦꯗꯒꯨꯝꯕ ꯎꯝ ꯃꯈꯥꯗ ꯀꯦꯐꯦ ꯂꯩꯌꯦꯕꯀꯣ ꯑꯗꯨ ꯑꯗꯨꯝ ꯇꯤꯐꯤꯟꯒꯨꯝꯕ ꯕ꯭ꯔꯦꯛꯀꯤ ꯀꯣꯐꯤꯒꯨꯝꯕ ꯊꯛꯄ ꯀꯩ ꯇꯧꯕ ꯑꯗꯨꯝ ꯇꯧꯋꯦ ꯇ
ꯑꯣ ꯐꯩ ꯐꯩ ꯁꯨꯃꯥꯏꯅ ꯄꯨꯟꯁꯤ꯫ ꯏꯁꯤꯡꯂꯩꯕ ꯃꯇꯝꯗ ꯅꯨꯡꯉꯥꯏꯅ ꯊꯧꯒꯗꯕꯅꯤꯀꯣ꯫
ꯍꯣꯏ ꯫
ꯆꯍꯤ ꯀꯌꯥ ꯁꯨꯔꯦ ꯅ
ꯊꯤ ꯅꯨꯡꯉꯥꯏ ꯑꯁ ꯆꯍꯤꯗꯤ ꯍꯥꯏꯅꯤꯡꯗꯦꯗ꯫
ꯅꯪ ꯆꯍꯤ ꯀꯌꯥ ꯁꯨꯔꯦ ꯍꯥꯏꯕꯅꯦ꯫
ꯍꯥꯏꯅꯤꯡꯗꯦ ꯑꯩꯗꯤ ꯑꯉꯥꯡ ꯑꯣꯏꯔꯤꯌꯦ
ꯑꯩꯈꯣꯏꯒꯤ ꯂꯦꯡꯒꯥ ꯑꯣꯏꯔꯝ ꯑꯩꯈꯣꯏꯒꯤ ꯂꯦꯡꯒꯥ ꯑꯣꯏꯔꯝꯅꯤꯅꯦ ꯑꯗꯨꯗꯤ꯫
ꯑꯁ ꯑꯉꯥꯡ ꯑꯣꯏꯔꯤꯌꯦ ꯅꯪꯅ ꯑꯍꯟ ꯑꯣꯏꯔꯝꯅꯤꯗ ꯫
ꯎꯝ ꯑꯣꯏꯔꯝꯗꯧ ꯃꯥꯟꯗꯦ꯫ ꯑꯣꯏꯕꯨ ꯑꯣꯏꯔꯁꯨ ꯀꯥ ꯍꯦꯟꯅ ꯑꯣꯏꯗꯧ ꯃꯥꯟꯗꯦ
ꯐꯪꯗꯦ ꯫ ꯀꯅꯥ ꯈꯪ ꯅꯪꯅ ꯑꯍꯟ ꯑꯣꯏꯒꯦꯔꯥ ꯑꯩꯗꯤ ꯑꯉꯥꯡ ꯑꯣꯏꯔꯛꯏ ꯑꯁꯦꯡꯕ꯫ ꯅꯪꯗꯤ ꯇ꯭ꯋꯦꯟꯇꯤ ꯐꯥꯏꯚꯇꯤ ꯍꯦꯜꯂꯕ꯭ꯔꯥ ꯫
ꯀꯔꯤ
ꯇ꯭ꯋꯦꯟꯇꯤ ꯐꯥꯏꯞꯇꯤ ꯍꯦꯜꯂꯕ꯭ꯔꯥ꯫
ꯀꯥꯏꯗꯩꯅꯣꯍꯦ ꯍꯦꯟꯗ꯭ꯔꯤ꯫ ꯃꯈꯥꯗꯅ‌ꯦ
ꯑꯩꯁꯨ ꯫
ꯎꯝ ꯑꯗꯨꯗꯤ꯫ ꯑꯩꯈꯣꯏ ꯂꯦꯡꯒꯥ ꯑꯣꯏꯔꯝꯅꯤ꯫
ꯇ꯭ꯋꯦꯟꯇꯤ ꯇꯨ ꯇ꯭ꯋꯦꯟꯇꯤ ꯐꯥꯏꯕ ꯑꯁꯤꯗ ꯂꯩꯔꯦ ꯁꯤꯒꯤ ꯃꯔꯛꯇ
ꯑꯁ ꯑꯗꯨꯗꯤ ꯅꯪꯅ ꯑꯩꯉꯣꯟꯗꯒꯤ ꯈꯤꯇꯪꯒ ꯫ ꯀꯩꯅꯣ ꯑꯣꯏꯔꯣ ꯑꯩꯁꯨ ꯗꯨꯃꯥꯏꯅꯗꯤ ꯑꯣꯏꯌꯦꯕꯀꯣ ꯫
ꯍꯥꯥ꯫
ꯑꯩꯁꯨ ꯑꯣꯏꯌꯦꯕ ꯫
ꯎꯝ ꯎꯝ ꯎꯝ ꯅꯪꯅ ꯑꯣꯏꯔꯝꯅꯤꯗ꯫
ꯑꯩꯅ ꯈꯔ ꯑꯍꯟꯅꯤ ꯍꯥꯏꯅ ꯑꯃꯨꯛ ꯈꯜꯂꯁꯤꯀꯣ ꯫
ꯍꯣꯏ ꯅꯪꯅ ꯑꯍꯟꯅ‌ꯦꯅ ꯑꯗꯨꯝ ꯈꯜꯂꯒꯦ ꯑꯩꯁꯨ꯫
ꯌꯥ ꯑꯗꯨꯅꯦꯕ
ꯎꯝ꯫
ꯑꯗꯨꯝ ꯅꯨꯡꯉꯥꯏꯗꯤ ꯅꯨꯡꯉꯥꯏꯌꯦꯀꯣ ꯃꯦꯗꯤꯀꯦꯜꯒꯤ ꯂꯥꯏꯟꯁꯦ ꯑꯗꯨꯝ ꯃꯤꯁꯨ ꯑꯗꯨꯝ ꯑꯩꯗꯨ ꯑꯗꯨꯝ ꯅꯨꯡꯉꯥꯏ꯫ ꯅꯨꯡꯉꯥꯏꯁꯨ ꯅꯨꯡꯉꯥꯏ ꯋꯥꯁꯨ ꯋꯥꯏ ꯈꯣꯟꯊꯤꯁꯨ ꯑꯗꯨꯝ ꯆꯥꯕꯗꯣ ꯄꯨꯜꯂꯞ ꯄꯨꯜꯂꯞ ꯆꯥꯕꯤꯗꯣ ꯑꯁ ꯈꯣꯟꯊꯤ꯫ ꯗꯤꯀꯣ ꯍꯥꯏꯔꯨꯅꯣ꯫
ꯎꯝ ꯇꯧꯗꯕꯁꯨ ꯀꯣ ꯫
ꯎꯝ꯫
ꯇꯧꯋꯦꯅ ꯑꯗꯨꯝ ꯎꯝ ꯎꯝ ꯁꯣꯏꯔꯦ ꯁꯣꯔꯤ ꯁꯣꯔꯤ ꯑꯗꯨꯝ ꯍꯥꯏꯒꯗꯕꯅꯦ
ꯔꯛ ꯃꯇꯝ ꯈꯔꯗꯤ ꯈꯥꯡꯕ ꯇꯥꯏꯅ꯫
ꯍꯣꯏ ꯈꯥꯡꯕꯅꯤ ꯑꯗꯨꯕꯨꯀꯣ ꯑꯩꯅꯀꯣ꯫ ꯑꯩꯁꯦ ꯑꯃ ꯑꯃꯗꯤ ꯂꯩꯌꯦꯕ ꯍꯥꯏꯕꯗꯤ ꯑꯩꯁꯨ ꯍꯣꯏ ꯃꯤꯁꯦ ꯍꯣꯏ ꯄꯦꯁꯦꯟ ꯗꯨꯝ ꯂꯥꯛꯄꯁꯤꯡꯗꯤ ꯍꯣꯏ ꯅꯥꯟꯅ ꯂꯥꯛꯄꯁꯨ ꯂꯩ ꯈꯔ ꯃꯣꯠꯅ ꯂꯥꯛꯄꯁꯨ ꯂꯩ ꯀꯣ ꯑꯗꯨꯝ ꯇꯧꯕꯗꯤ ꯑꯗꯨꯝ ꯇꯧꯋꯦ ꯑꯗꯨꯕꯨ꯫ ꯑꯩꯅ ꯈ꯭ꯋꯥꯏꯗꯒꯤ ꯇꯟꯕꯁꯦꯀꯣ
ꯎꯝ꯫
ꯑꯇꯣꯞꯄꯗꯤ ꯍꯣꯏ ꯇꯜꯂꯦ ꯍꯥꯏꯔꯁꯨ ꯈꯔ꯫ ꯇꯨꯝ ꯍꯣꯏ ꯈꯥꯡꯕ ꯌꯥꯏ ꯑꯗꯨꯕꯨ ꯀꯩꯅꯣꯝꯃ ꯑꯩꯗꯤ ꯑꯣꯕꯁꯦ꯫
ꯎꯝ꯫
ꯑꯩꯗꯤ ꯁꯤꯃꯛꯁ‌ꯦ ꯁꯦꯡꯕꯗꯤ ꯇꯜꯂꯦ꯫
ꯎꯝ ꯅꯍꯥꯟ ꯅꯥꯍꯟꯟ ꯀ‌ꯣ ꯑꯣꯛ ꯑꯣꯕꯒꯤ ꯋꯥꯔꯤ ꯑꯃ ꯂꯤꯒꯦ ꯅꯍꯥꯟ꯫ ꯑꯩꯒꯤ ꯃꯔꯨꯞ ꯀꯥꯡꯕꯨ ꯔꯤꯀ꯭ꯔꯨꯏꯠꯃꯦꯟ ꯆꯦꯜꯂꯨꯕ ꯃꯥꯜꯂꯦꯕꯀꯣ꯫
ꯑꯥ ꯫
ꯑꯗꯨ ꯅꯨꯄꯥ ꯑꯃꯗꯨꯅ ꯋꯥꯃꯟꯕꯒꯤ ꯃꯣꯏ ꯁꯤꯐꯥꯏ ꯃꯃꯥꯡꯗ ꯑꯣꯕ ꯋꯥꯅꯤꯗ ꯑꯣꯔꯝꯕ ꯖꯥꯠꯅꯦꯕ ꯀꯣ ꯑꯗꯨ ꯁꯤꯐꯥꯏꯗꯨꯅ ꯅꯈꯨꯠꯅ ꯈꯨꯜꯂꯒ ꯑꯃꯨꯛ ꯍꯨꯟꯊꯣꯛꯑꯣ ꯍꯥꯏꯅ꯫ ꯍꯥꯏꯔꯒ ꯃꯈꯨꯠꯅ ꯀꯩꯅ‌ꯣ ꯇꯧꯔꯒ ꯍꯨꯟꯗ‌ꯣꯛꯑꯦ ꯍꯥꯏ
ꯏꯍꯦ ꯑꯦ꯫
ꯍꯥꯏꯗꯤ ꯅꯣꯛ ꯀꯟꯅ ꯆꯦꯟꯕ ꯃꯇꯝꯗ ꯏꯁꯥꯁꯦ ꯇꯦꯝꯄꯔꯦꯆꯔ ꯌꯥꯝ ꯋꯥꯡꯉꯤꯗꯅ꯫ ꯑꯗꯨ ꯃꯇꯝꯗ ꯑꯣꯅꯤꯡꯕ ꯑꯣꯏ ꯀꯩꯀ ꯑꯣꯏ ꯐꯥꯎꯔꯛꯄꯗꯣ ꯑꯗꯨꯗ ꯁꯤꯐꯥꯏ ꯃꯃꯥꯡꯗꯨꯗ ꯑꯣꯔꯝꯕꯖꯥꯠꯅꯤꯍꯦ ꯑꯗꯨꯅ ꯁꯤꯐꯥꯏꯗꯨꯅ꯫ ꯅꯈꯨꯠ ꯃꯛꯅ ꯄꯥꯏꯔꯒ ꯂꯪꯊꯣꯛꯑꯝꯃꯣ ꯍꯥꯏ
ꯑꯁ ꯑꯗꯨ ꯑꯗꯨ ꯑꯣꯏꯔꯁꯨ ꯑꯩꯈꯣꯏꯗꯤ ꯄꯦꯁꯦꯟꯗꯣ ꯑꯗꯨꯝ ꯑꯣ꯫ ꯃꯣꯏ ꯀꯩꯀꯥ ꯇꯧꯏ ꯍꯥꯏꯔ ꯑꯩꯈꯣꯏꯒꯤ ꯑꯣꯔꯒ ꯇꯦꯟꯕ ꯌꯥꯗꯦꯕ ꯑꯈꯣꯏꯗꯤ ꯫
ꯃꯥꯅꯦ ꯃꯥꯅꯦ꯫
ꯑꯗꯨꯗ ꯑꯩꯈꯣꯏ ꯑꯗꯨꯝ ꯌꯦꯡꯒꯅꯤꯌꯦ꯫ ꯃꯣꯠꯄ꯭ꯔꯥ ꯀꯩꯀꯥꯁꯤꯡꯗꯨ ꯑꯗꯨꯝ ꯌꯦꯡꯒꯅꯤ ꯑꯗꯨꯗ ꯀꯔꯤ ꯀꯔꯤ ꯂꯩꯕ꯭ꯔꯥ ꯑꯃꯨꯛꯀ ꯑꯗꯨꯝ ꯫ ꯈꯪꯗꯦꯗ ꯑꯗꯨꯗꯨꯝ ꯍꯧꯖꯤꯛꯇꯤ ꯈꯔ ꯐꯔꯛꯑꯦ ꯐꯔꯁꯦꯗꯤ ꯑꯁ꯫ ꯇꯟꯅꯤ ꯇꯟꯕꯅꯤꯅ ꯫
ꯑꯣꯏꯔꯝꯅꯤ ꯅꯍꯣꯏ ꯁꯨꯃꯥꯏꯅ ꯑꯣꯏꯔꯝꯅꯤ ꯑꯩꯈꯣꯏ ꯐꯥꯎ ꯁꯨꯃꯥꯏꯅ ꯌꯥꯝ ꯁꯨꯃꯥꯏꯅ ꯇꯧꯔꯤꯅꯦ꯫
ꯎꯝ ꯑꯇꯣꯞꯄꯗꯤ꯫ ꯍꯣꯏ ꯍꯥꯏꯗꯤ ꯀꯥꯏꯗꯦꯀꯣ ꯀꯩꯁꯨꯗꯤ ꯀꯥꯏꯗꯦ ꯑꯇꯣꯞꯄꯗꯤ ꯑꯗꯨꯝ ꯫ ꯑꯩꯈꯣꯏ ꯃꯥꯟꯕꯤ ꯍꯣꯏꯗꯤ ꯑꯝ ꯁꯇꯨꯜꯒꯨꯝꯕ ꯃꯤꯒꯤ ꯀꯩꯅꯣ ꯂꯩꯅ ꯎꯝꯁ ꯀꯥ ꯃꯤꯅ ꯐꯥꯏꯔꯛꯄꯗꯣꯀꯣ꯫
ꯎꯝ꯫
ꯃꯌꯥꯝꯒꯤꯃ ꯑꯇ ꯈ꯭ꯋꯥꯏꯗꯤ ꯇꯜꯂꯦ ꯑꯣꯕ ꯀꯩꯀꯥꯗꯤ ꯀꯔꯤꯁꯨ ꯀꯥꯏꯗꯦꯅ ꯍꯥꯏꯕꯅꯦꯕ ꯑꯗꯣ ꯑꯩꯗꯤ ꯑꯗꯨꯃꯛꯇꯤ ꯀꯩꯁꯨ ꯀꯥꯏꯗꯦꯕ
ꯎꯝ
ꯑꯗꯨꯝ ꯌꯥꯏꯕꯗꯨꯕꯨ ꯑ ꯋꯥꯔꯛꯄꯗꯤ ꯃꯣꯏꯗꯨꯀꯣ꯫ ꯎꯝ ꯅꯥꯔꯒ ꯑꯗꯨꯝ ꯇꯧꯕꯒꯤꯀꯣ꯫
ꯑꯣ ꯫
ꯅꯥꯗꯕꯤꯗ ꯑꯗꯨꯝ ꯇꯧꯔꯗꯤ ꯍꯣꯏ ꯈꯔ ꯐꯕ ꯅꯥꯔꯒ ꯇꯧꯅꯤꯅ ꯈꯔ꯫ ꯃꯅꯝ ꯀꯩꯀꯥꯁꯨ ꯂꯩꯕꯀꯣ꯫
ꯎꯝ꯫
ꯑꯁ꯫ ꯃꯅꯝ ꯃꯅꯝꯗꯤ ꯗꯨꯝ ꯊꯣꯛꯑꯦ ꯀꯟꯕ ꯂꯩꯕꯅ ꯑꯁ ꯁꯥꯏꯒꯅꯣ ꯑꯥꯇꯜꯂꯦ ꯈꯜꯂꯛꯑꯒ ꯑꯃꯨꯛꯀꯣ
ꯅꯣꯏ ꯏꯟ ꯇꯔꯟ ꯇꯧꯕꯗꯨꯣ ꯃꯇꯝ ꯀꯌꯥꯗꯤ ꯀꯝꯄ꯭ꯂꯤꯠ ꯁꯨ ꯑꯣꯏꯔꯦ ꯅꯪ
ꯊꯥ ꯊꯥ ꯑꯅꯤ ꯃꯈꯥꯏ ꯍꯦꯜꯂꯦ
ꯎꯝ ꯑꯁ ꯋꯥꯗꯤ ꯋꯥꯔꯝꯅꯤꯀꯣ ꯅꯣꯏꯁꯦ ꯊꯕꯛ ꯊꯕꯛꯃꯐꯝꯗ ꯊꯕꯛꯃꯐꯝꯗꯣ ꯊꯕꯛ ꯌꯥꯝꯕ꯭ꯔꯥ ꯀꯃꯥꯏꯅ ꯇꯧꯕ꯭ꯔꯥ
ꯑꯩꯈꯣꯏꯗꯤ ꯍꯧꯖꯤꯛꯀꯤ ꯄ꯭ꯔꯥꯏꯕꯦꯠ ꯑꯣꯏꯕꯅꯤꯅꯀꯣ
ꯎꯝ
ꯑꯗꯨꯝ ꯍꯣꯏ ꯌꯥꯝꯃꯦ ꯍꯥꯏꯔꯁꯨ ꯒꯣꯚꯔꯟꯃꯦꯟꯃꯛ ꯀꯨꯝꯅꯗꯤ ꯇꯧꯗꯦꯕ
ꯅꯣ
ꯑꯗꯨꯝ ꯌꯥꯝꯃꯦ ꯍꯥꯏꯔꯁꯨ ꯍꯣꯏ ꯑꯝ ꯌꯥꯝꯃꯛ ꯌꯥꯝ ꯌꯥꯝꯕꯗꯤ ꯅꯠꯇꯦꯗ ꯑꯗꯨꯝ ꯍꯣꯏ ꯎꯝ
ꯅꯣꯏꯅ ꯏꯟꯇꯔꯗ ꯇꯧꯕ ꯊꯕꯛ ꯇꯥꯕ꯭ꯔꯣ
ꯍꯥꯥ
ꯅꯣꯏ ꯅꯇꯔꯅ ꯇꯧꯕ ꯊꯕꯛ ꯈꯔ ꯈꯔ ꯁꯤ ꯇꯧꯋꯤ ꯁꯤ ꯈꯣꯠꯂꯦ ꯍꯥꯏꯗꯣ ꯍꯥꯏꯔꯛꯑꯣꯅꯦ
ꯄꯦꯁꯦꯟ ꯂꯥꯛꯑꯗꯤ ꯃꯥꯒꯤ ꯑꯩꯒꯤ ꯃꯦ ꯑꯩꯈꯣꯢꯒꯤ ꯃꯦꯟꯗꯤ ꯏ ꯆꯤꯡꯕꯒꯨꯝꯕ ꯑꯗꯨꯅꯦꯕ ꯑꯣ ꯗꯨ ꯄꯦꯁꯦꯟ ꯀꯩꯀꯥ ꯂꯥꯛꯑꯦ ꯍꯥꯏꯔꯗꯤ ꯅꯥꯕ ꯈꯣꯠꯄ ꯃꯥꯒꯤ ꯍꯤꯁꯇ꯭ꯔꯤꯗꯤ ꯍꯪꯉꯥꯅꯤꯅ
ꯎꯝ
ꯍꯤꯁꯇ꯭ꯔꯤ ꯍꯥꯡꯉꯅꯤ ꯏ ꯆꯤꯡꯉꯅꯤ ꯏꯗꯨ ꯆꯤꯡꯕ ꯂꯣꯢꯔꯗꯤ ꯑꯗꯨꯝ ꯃꯣꯢ ꯄꯨꯒꯗꯕ ꯃꯤ ꯑꯃ ꯑꯗꯨꯝ ꯂꯩꯒꯅꯦꯕꯀꯣ ꯁꯤ ꯖ ꯄꯤ ꯄꯤ ꯑꯣꯅꯤꯡꯉꯥꯏ ꯀꯩꯀꯥ ꯇꯧꯅꯤꯡꯉꯥꯏꯗꯣ ꯑꯗꯨꯝ ꯐꯝꯗ ꯑꯃꯨꯛꯀ ꯑꯣꯜꯂꯅꯤ ꯃꯣꯏꯅ ꯆꯦ ꯆꯥꯡ ꯑꯦ ꯀꯩꯅꯣ ꯇꯧꯔꯅꯤ ꯗꯨꯒ ꯑꯈꯣꯢꯅ ꯃꯣꯢꯒꯤ ꯃꯣꯏꯅ ꯁꯦꯝꯄꯜ ꯏ ꯆꯤꯡꯕ ꯀꯩꯀꯥ ꯅꯥꯕꯗꯣ ꯌꯦꯡꯒꯗꯕꯅꯤꯅ ꯀꯣ ꯏ ꯆꯤꯡꯕ ꯀꯩꯀꯥ ꯁꯦꯝꯄꯜꯗꯣ ꯄꯨꯔꯅꯤ ꯄꯨꯔꯒ ꯑꯗꯨꯝ ꯌꯦꯡꯉꯥꯅꯤ ꯑꯗꯨ ꯑꯗꯨꯝ ꯇꯧꯔꯅꯤ ꯑꯗꯨꯝ ꯑꯗꯨꯒ ꯑꯗꯨꯝ ꯄꯦꯁꯦꯟ ꯀꯩꯀꯥ ꯑꯗꯨ ꯑꯗꯨꯅꯦꯗ ꯑꯗꯨꯝ ꯑꯩꯁꯨ ꯍꯥꯏꯕ ꯍꯩꯇꯦꯗ
ꯑꯩꯕꯨꯁꯨ ꯏ ꯆꯤꯡ ꯉꯛ ꯑ ꯇꯦꯁ ꯇꯧꯕꯤꯌꯣ ꯑꯩ ꯏꯁꯥꯁꯦ ꯀꯔꯤ ꯀꯔꯤ ꯁꯣꯏꯕ ꯂꯩꯕ꯭ꯔꯥ ꯍꯥꯏꯕꯗꯣ
ꯇꯧꯀꯦ ꯇꯧꯒꯦ ꯅꯪꯁꯦ ꯁꯤꯔꯤꯟꯗꯣ ꯀꯤꯕ ꯖꯥꯠꯔꯣ꯫
ꯑꯁ ꯌꯥꯝ ꯀꯤꯒꯔꯥꯖꯠꯅꯤ
ꯑꯁ ꯂꯣꯏꯔꯦꯍꯦ ꯅꯣꯏꯁꯨ ꯑꯗꯨꯝꯈꯤꯕꯅꯦ
ꯅꯍꯥꯟ ꯑꯩꯅ ꯑꯦꯠꯃꯤꯁꯟ ꯇꯧꯔꯝꯗꯥꯏꯗ ꯑꯗꯨ ꯑꯗꯨ ꯆꯦꯗꯣ ꯃꯊꯧ ꯇꯥꯢꯕꯀꯣ ꯁꯨꯒꯨꯃꯥꯢꯅ ꯏ ꯆꯤꯡ ꯏ ꯆꯤꯡꯅꯤꯉꯥꯏ ꯆꯪꯕꯗ ꯍꯨꯃꯥꯡꯒ ꯂꯣꯏꯅ ꯀꯩꯅꯣ ꯊꯣꯛꯏꯅꯦ
ꯑꯩ ꯋꯥ ꯉꯥꯡꯅꯤꯡꯗꯦ ꯑꯩꯗꯤ ꯏꯁꯀ꯭ꯔꯤꯕꯤꯠ ꯇ ꯁꯤꯔꯤꯟꯁ ꯑꯩꯈꯣꯢꯗꯤꯀꯣ
ꯎꯝ
ꯑꯩꯈꯣꯏꯗꯤ ꯑꯩꯈꯣꯏꯗꯤ ꯁꯤꯒꯤ ꯑꯩ ꯁꯦꯀꯦꯟ ꯌꯤꯔ ꯇꯧꯕ ꯃꯇꯝꯗ ꯈꯪꯅꯤꯡꯃꯟꯕꯒꯤꯀꯣ
ꯎꯝ
ꯏ ꯆꯤꯡꯕ ꯀꯩꯀꯥ ꯈꯣꯠꯄ ꯑꯩꯈꯣꯏꯖꯦ
ꯎꯝ
ꯐꯪꯕꯗꯨ ꯃꯤꯗꯗꯤ ꯆꯤꯡꯉꯁꯨ ꯑꯩꯈꯣꯏ ꯁꯣꯏꯕꯗꯣ ꯎꯍꯟꯕ ꯌꯥꯗꯦꯕ
ꯃꯥꯅꯦ
ꯀꯣ ꯑꯗꯨꯒꯤ ꯑꯩꯈꯣꯏꯒꯤ ꯏꯁꯥꯗꯀꯣ ꯁꯤꯔꯤ ꯂꯧꯔꯒ ꯑꯩꯈꯣꯏ ꯏꯊꯟꯊꯟꯇ ꯁꯤꯖꯤ ꯂꯧꯔꯒ ꯑꯩꯈꯣꯏꯒꯤ ꯏꯁꯥꯗ ꯇ꯭ꯔꯥꯏ ꯇꯧꯕꯅꯦ
ꯏꯁꯁ ꯌꯥꯕꯖꯥꯠꯅꯦꯍꯦ ꯅꯣꯏꯁꯦ
ꯑꯁꯦꯡꯕꯅꯤ ꯑꯗꯨꯝ ꯇꯧꯕꯅꯦ ꯃꯦꯗꯤꯀꯦꯜꯒꯤ ꯃꯤꯁꯤꯡꯀꯣ ꯑꯗꯨꯝ ꯃꯣꯏ ꯂꯣꯏꯅꯃꯛ ꯇꯧꯕꯅꯦ
ꯀꯤꯗꯥ ꯀꯤꯗꯥ
ꯑꯗꯨꯒꯤ ꯃꯔꯛ ꯑꯃꯗꯗꯤ ꯗꯨꯝ ꯀ꯭ꯔꯦꯛꯇꯤ ꯆꯨꯕꯗꯨꯝ ꯃꯤ ꯌꯥꯝꯕꯅꯦ꯫
ꯎꯝ
ꯑꯗꯨꯒ ꯑꯩꯈꯣꯏ ꯊꯤꯟꯕ ꯑꯗꯨꯝ ꯍꯩꯔꯦ ꯍꯥꯏꯕ ꯀꯥꯟꯗ ꯏꯃꯥꯟꯅꯕꯤ ꯏꯃꯥꯟꯅꯕꯤꯗꯀꯣ
ꯎꯝ
ꯊꯤꯜꯂꯅꯤ ꯊꯤꯜꯂꯒ ꯑꯩꯅꯗꯤ ꯏꯃꯥꯟꯕꯤ ꯏꯃꯥꯟꯕꯤꯅꯠꯇꯦ ꯑꯩꯈꯣꯏꯒꯤ ꯀ꯭ꯂꯥꯁ ꯀꯣ ꯐꯖꯅ ꯑꯩꯅꯗꯤ ꯃꯥꯒꯤꯗꯣ ꯆꯤꯡꯉꯦꯕ ꯏꯁꯨ ꯊꯣꯛꯑꯦꯕ
ꯎꯝ
ꯑꯗꯨꯒ ꯃꯥꯅ ꯆꯤꯡꯕꯗꯣ ꯑꯩꯒꯤꯁꯤ ꯂꯤ ꯃꯄꯥꯗ ꯆꯤꯡꯗꯕ ꯃꯥꯜꯂꯦ ꯃꯥꯗꯣ ꯈꯔ ꯀꯤꯁꯨ ꯀꯤ ꯃꯥꯗꯣ ꯅꯤꯛꯑꯦꯕ꯫